ꯍꯂꯣ
ꯑ ꯅꯨꯡꯉꯥꯏꯕꯗꯤ ꯑꯩꯁꯤꯅ ꯍꯦꯟꯅ ꯅꯨꯡꯉꯥꯏꯈ꯭ꯔꯦ ꯚ ꯑꯩꯗꯤ
ꯑꯥ
ꯃꯥꯏ ꯐꯣꯟꯣꯟ ꯌꯥꯝ ꯅꯨꯡꯉꯥꯏ ꯇꯕꯅꯦꯕ
ꯍꯣꯏ ꯁꯤꯃ ꯈꯔ ꯁꯦꯡꯒꯨꯝ ꯇꯣꯏ
ꯃꯥꯒꯤꯗꯣ ꯑꯩꯈꯣꯏ ꯌꯨꯝꯗ ꯅꯦꯠꯋꯥꯛ ꯐꯖꯅꯁꯨ ꯐꯪꯗꯦ ꯀꯥꯕꯨꯗꯤ ꯀꯥꯔꯁꯨ ꯈꯪꯗꯦ ꯑꯩ ꯌꯥꯝ ꯅꯨꯡꯉꯥꯏꯇꯕꯗꯨꯣ ꯑꯣꯏꯑꯕ
ꯎ
ꯑꯩ ꯑꯗꯨꯝ ꯄꯥꯏꯖꯕ ꯐꯣꯟꯕꯔ ꯍꯪꯗ
ꯑꯗꯣ ꯑꯩꯈꯣꯏꯅ ꯂꯣꯟ ꯈꯣꯏꯔꯤꯁꯤ ꯆꯦꯛ ꯇꯧ ꯃꯤꯁꯦ ꯂꯣꯟ ꯈꯣꯏꯗꯕ ꯃꯤ ꯑꯃ ꯇꯧ ꯇꯥꯔꯒꯗꯤ ꯑ ꯒ꯭ꯌꯥꯟ ꯇꯥꯗꯣꯏ ꯆꯥꯠꯂꯁꯤꯅꯦ ꯑꯩꯅ ꯈꯜꯂꯤꯁꯦ
ꯇꯥꯔꯝꯅꯤꯌꯦ ꯃꯣꯏ ꯊꯥꯗꯣꯛꯂꯛꯄꯗ ꯃꯌꯥꯝ ꯌꯥꯎꯔꯤꯗꯨꯗꯤ
ꯑꯗꯤ ꯒ꯭ꯌꯥꯟ ꯇꯥꯗꯕꯩ ꯑꯃ ꯍꯟꯗꯣꯛ ꯍꯟꯖꯤꯟ ꯇꯥꯔꯒ ꯂꯩꯕꯗꯣ ꯃꯔꯤ ꯃꯉꯥꯔꯛ ꯇꯥꯔꯒ ꯃꯥꯡ ꯍꯥꯏꯔꯤꯁꯤ ꯀꯔꯤ ꯍꯥꯏꯅꯣꯗ ꯑꯩꯈꯣꯏ ꯑꯃꯨꯛ ꯍꯥꯏꯗꯤ ꯁꯨꯝ ꯁꯝꯖꯤꯟꯕ ꯈꯣꯠꯄ ꯑꯗꯨꯝ ꯌꯥꯎꯋꯤꯗꯅ ꯋꯥ ꯉꯥꯡꯕꯗ ꯑꯗꯒꯤ ꯊꯨꯅ ꯉꯥꯡꯉꯒꯁꯨ ꯁꯨꯝ ꯍꯥꯏꯗꯤ ꯑꯗꯨꯝ ꯒ꯭ꯌꯥꯟ ꯇꯥꯏꯗꯅ ꯁꯤ ꯍꯥꯏꯅꯤ ꯑꯗꯣ ꯈꯪꯗꯕ ꯃꯤꯅꯗꯤ ꯑꯃꯨꯛꯪ
ꯏꯃꯥꯟꯅꯕꯤ ꯑꯥ ꯃꯣꯏꯔꯥꯡꯒꯤꯗꯣ
ꯑꯥ
ꯃꯥꯗꯤ ꯑꯃꯨꯛ ꯏ ꯀꯥꯔ ꯂꯥꯛꯇꯣꯏꯅꯦ ꯑꯗꯣ ꯃꯥ ꯇꯥꯕꯗꯣ ꯍꯥꯏꯗꯤ ꯁꯝꯖꯅꯤꯡꯕꯣ ꯑꯩꯏꯗꯤ ꯀꯛꯔꯛꯄ ꯈꯪꯗ꯭ꯔꯥ
ꯎꯝ
ꯑꯗꯣ ꯃꯥꯗꯤ ꯏꯕ ꯍꯩꯇ꯭ꯔꯦꯌꯦ
ꯑꯗꯨꯅꯦ ꯑꯩꯖꯤ ꯑꯗꯨꯃꯥꯏꯅ ꯈꯔ ꯍꯥꯏꯗꯤ ꯐꯔꯛ ꯇꯥꯕ ꯌꯥꯎꯔꯝꯗꯣꯏꯅꯦꯕ
ꯎꯝ
ꯑꯈꯣꯏ ꯗꯨꯝ ꯈꯪꯒꯔꯦ ꯈꯣꯏꯗꯅ ꯉꯥꯡꯉꯒꯁꯨ ꯑꯈꯣꯏꯅ ꯎꯝ ꯈꯪꯉꯅꯤ ꯈꯣꯏꯔ ꯉꯥꯡꯕꯗꯨꯁꯨ ꯑꯈꯣꯏ ꯑꯗꯨꯝ ꯈꯪꯉꯅꯤ ꯑꯗꯩꯩ ꯁꯨꯝ ꯈꯣꯏꯕ ꯃꯥꯟꯅꯗ꯭ꯔꯒꯁꯨ ꯑꯗꯨꯝ ꯈꯪꯗꯣ ꯂꯩꯔꯦꯗꯅ
ꯍꯣꯏ ꯑꯗꯨꯅꯤ
ꯑꯁ ꯌꯨꯝꯗ ꯑꯩ ꯀꯨꯏꯅ ꯂꯩꯔꯗꯤ ꯅꯣꯏꯔꯛꯇꯣ ꯌꯥꯝ ꯃꯥꯜꯂꯦꯕꯣ
ꯑꯁ ꯑꯩꯗꯤ ꯉꯔꯥꯡꯅ ꯂꯥꯛꯏ ꯑꯗꯨ ꯆꯥꯕꯔꯨꯏꯗꯤ ꯆꯥꯏ ꯆꯥꯕꯗꯣ ꯉꯁꯤ ꯑꯌꯨꯛꯇꯩ ꯑꯃꯨꯛ ꯆꯥꯕꯁꯨ ꯑꯃꯨꯛ ꯅꯨꯡꯉꯥꯏ ꯏꯗ꯭ꯔꯦꯕ
ꯎꯝ
ꯑꯗꯨꯒꯤ
ꯆꯥꯕꯁꯤ ꯍꯦꯛꯇ ꯃꯊꯦꯜꯖꯦ ꯍꯦꯛꯇ ꯂꯣꯡꯄꯅꯤꯅ ꯆꯥꯕꯁꯦ ꯍꯦꯛꯇ ꯆꯥꯁꯤꯜꯂꯦꯕ
ꯎꯝ
ꯇꯣꯡꯅ ꯂꯩꯒꯥꯟꯗꯗꯤ ꯃꯊꯦꯜ ꯀꯩꯁꯨ ꯌꯥꯝ ꯀꯟꯅ ꯂꯣꯡꯕ ꯅꯠꯇꯝꯃꯤꯅ ꯄꯨꯛ ꯊꯟꯅꯉꯥꯏ ꯈꯛ ꯆꯥꯝꯅꯤꯅ ꯍꯦꯟꯖꯤꯟꯅ ꯀꯩꯁꯨ ꯆꯥꯗꯦ ꯅꯣꯡꯐꯥꯊꯣꯛ ꯑꯍꯥꯎꯕꯁꯨ ꯇꯥ ꯒꯥꯟꯗꯨꯗ ꯈꯔ ꯍꯥꯏꯗꯤ ꯍꯦꯟꯖꯤꯟꯕꯩ ꯋꯥꯅꯤ ꯑꯗꯨ ꯅꯠꯇ꯭ꯔꯗꯤ ꯀꯩꯁꯨ ꯍꯦꯟꯖꯤꯟꯗꯦꯕ
ꯅꯪꯗꯤ ꯅꯣꯏꯆꯦ ꯍꯣꯏ ꯂꯩꯕꯅꯤꯅ ꯑꯗꯨꯝ ꯍꯦꯟꯖꯤꯜꯂꯅꯤ
ꯑꯈꯣꯏ ꯆꯦ ꯍꯣꯏ ꯂꯩꯕ ꯍꯥꯏꯗꯨ ꯑꯌꯥꯝꯕꯅ ꯑꯈꯣꯏꯆꯦ ꯊꯕꯛ ꯆꯤꯜꯂꯝꯅꯤꯅ ꯑꯌꯥꯝꯕꯅ ꯑꯩꯅ ꯊꯣꯡꯉꯤ
ꯎꯝ
ꯑꯗꯨꯗꯩꯗꯤ ꯃꯊꯦꯜꯗꯣ ꯂꯣꯡꯉꯒ ꯍꯥꯎꯅ ꯁꯨꯝ ꯆꯥꯕꯒꯤ ꯗꯩ ꯑꯈꯣꯏ ꯃꯥꯥ ꯍꯣꯏ ꯂꯩꯔꯕꯨꯗꯤ ꯑꯈꯣꯏ ꯃꯥꯥ ꯍꯣꯏꯟ ꯊꯣꯡꯉꯦ ꯂꯩꯇ꯭ꯔꯒꯅ ꯑꯌꯥꯝꯕ ꯑꯩꯅ ꯊꯣꯡꯉꯦ ꯑꯩꯌꯨꯛꯇꯤ
ꯎꯝ ꯑꯈꯣꯏ ꯏꯃꯥꯟꯅꯕꯤꯗꯣ ꯑꯗꯣ ꯅꯣꯏꯒ ꯆꯥꯃꯤꯅꯗꯕ꯭ꯔꯣ
ꯑꯈꯣꯏꯒ
ꯎꯝ
ꯆꯥꯃꯤꯟꯅꯗꯦ
ꯎꯝ ꯃꯣꯏ ꯃꯃꯥꯡꯗ ꯆꯥꯕ
ꯎꯝ ꯃꯃꯥꯡꯗ ꯃꯣꯏ ꯃꯊꯛꯇ
ꯑꯣ ꯅꯣꯏꯔ ꯂꯩꯔꯝꯒꯨꯝ ꯇꯧꯗꯥꯏꯅꯦ
ꯍꯥꯥ
ꯅꯣꯏꯗ
ꯑꯈꯣꯏꯗ ꯅꯠꯇꯦ ꯁꯤ ꯀꯩꯅꯣꯒꯤꯅꯦ ꯑꯈꯣꯏ ꯃꯃꯥꯡꯒꯤꯁꯤꯗ
ꯑꯣ ꯑꯣ
ꯑꯜ ꯃꯣꯏ ꯆꯥꯛꯈꯨꯝ ꯇꯣꯉꯥꯂꯤ ꯑꯗꯨꯁꯨ ꯇꯣꯉꯥꯟ ꯇꯣꯉꯥꯟ ꯑꯗꯨꯃꯥꯏꯅ ꯃꯈꯥꯗ ꯆꯥꯛꯈꯨꯝ ꯑꯃ ꯃꯊꯛꯇ ꯆꯥꯛꯈꯨꯝ ꯑꯃ ꯃꯈꯥꯗꯅ ꯑꯈꯣꯏ ꯇꯥꯃꯣ ꯍꯣꯏ ꯂꯩꯔꯦꯗꯅ ꯃꯊꯛꯇꯅ ꯑꯈꯣꯏ ꯆꯦꯍꯣꯏꯗꯣ
ꯃꯣꯏ ꯃꯤꯌꯥꯝꯕꯗꯨꯗꯤ ꯄꯨꯟ ꯆꯥꯃꯤꯟꯅꯔꯁꯨ ꯑꯗꯨꯝ ꯌꯥꯔꯅꯤ
ꯍꯣꯏ ꯑꯗꯨ ꯑꯗꯨꯝ ꯎꯝ ꯅꯣꯡ ꯐ ꯄꯥꯗꯣꯛ ꯀꯩꯕꯨꯗꯤ ꯑꯗꯨꯝ ꯆꯥꯕ ꯈꯣꯠꯄꯗꯨ ꯌꯥꯎꯕꯅꯦ ꯑꯗꯨꯕꯨꯗꯤ ꯑꯁꯨꯝ ꯍꯥꯏꯗꯤ ꯅꯨꯡꯇꯤꯒꯤꯗꯤ ꯑꯗꯨꯃꯥꯏꯟ ꯆꯥꯗꯝꯃꯦ ꯑꯈꯣꯏꯁꯨ ꯃꯤ ꯌꯥꯝ ꯃꯤ ꯌꯥꯝꯗꯝꯅꯤꯅ ꯍꯣꯏ ꯍꯧꯖꯤꯛꯄꯨꯗꯤ ꯆꯥꯔꯝꯕꯁꯨ ꯌꯥꯏ ꯈꯪꯗꯦ ꯐꯖꯅ ꯑꯩꯁꯨ ꯌꯨꯝꯗ ꯄꯥꯛꯅ ꯂꯩꯇ꯭ꯔꯃꯤꯅ
ꯎꯝ
ꯅꯩ ꯅꯃꯥꯟꯅꯕꯤꯅ ꯑꯩꯉꯣꯟꯗ ꯃꯥꯃꯣ ꯊꯣꯛꯑꯃꯤꯅ ꯅꯪꯁꯦ ꯑꯩꯉꯣꯟꯗ ꯃꯥꯃꯣ ꯀꯧꯒꯗꯝ ꯃꯃꯨ ꯑꯣꯏꯣꯏ ꯑꯩ ꯍꯥꯏꯕꯨ ꯍꯥꯏꯗꯣꯛꯈꯤꯗ꯭ꯔꯦ ꯀꯥꯎꯋꯦ ꯇ
ꯑ
ꯐꯖꯅ ꯑꯝꯇ ꯍꯥꯏꯒꯦꯗꯧꯅꯤ ꯀꯔꯤ ꯍꯥꯏꯔ ꯍꯥꯏꯁꯤꯒꯦ
ꯍꯥꯏꯗꯤ ꯑꯩꯈꯣꯏꯗꯣ ꯀꯩꯀꯩ ꯃꯌꯥꯝꯁꯨ ꯇꯥꯟꯊꯣꯛꯇꯧꯕꯁꯨ ꯋꯥꯠꯂꯤꯌꯦ ꯑꯗꯨꯅ ꯑꯗꯨꯒꯤꯗꯨꯣ ꯂꯣꯏꯁꯤꯜꯂꯒ
ꯍꯥꯎꯁ ꯀꯤꯞꯄꯤꯡꯒꯤꯗꯨꯁꯨ ꯑꯗꯨꯝ ꯄꯝꯐꯥꯠꯇꯕ ꯌꯥꯏ ꯑꯗꯨꯃꯥꯏꯅ ꯍꯥꯏꯈ꯭ꯔꯒ ꯍꯥꯏꯗꯤ ꯑꯩꯅ ꯑꯃꯨꯛ ꯇꯥꯟꯊꯣꯛ ꯇꯣꯛ ꯀꯩꯗꯧꯗꯧꯕ ꯑꯗꯨꯝ ꯋꯥꯠꯂꯒ ꯍꯥꯏꯗꯤ ꯀ꯭ꯔꯔꯤꯠ ꯇꯛꯁꯤꯟꯕꯩ ꯃꯑꯣꯡꯗ ꯍꯪꯉꯕ꯭ꯔꯥ ꯍꯪꯉꯕ꯭ꯔꯥꯅ ꯁꯨꯝ ꯍꯥꯡꯁꯤꯟꯕꯗꯣ ꯑꯗꯨ ꯍꯥꯏꯗꯤ ꯍꯪꯉꯕ꯭ꯔꯥꯅ ꯀꯨꯌꯥꯪ ꯍꯪꯖꯤꯜꯂꯒ ꯍꯪꯉꯨꯀꯥꯟꯗꯅ ꯍꯥꯏꯔꯨꯀꯥꯟꯗꯅ ꯍꯥꯏꯗꯤ ꯑꯗꯨ ꯋꯥꯠꯂꯤ ꯑꯗꯥ ꯋꯥꯠꯂꯤꯅ ꯑꯃꯨꯛ ꯍꯥꯏꯖꯤꯜꯂꯛꯑꯦꯅ ꯇꯧꯔꯒ ꯍꯥꯏꯗꯤ ꯑꯗꯨꯃꯥꯏꯅ ꯈꯟꯈꯤꯦꯗꯧꯔꯛꯑꯒꯦ ꯍꯥꯎꯁ ꯀꯤꯞꯄꯤꯡꯒꯤꯗꯨꯁꯨ ꯈꯤꯇꯪ ꯍꯥꯏꯗꯤ ꯄꯥꯝꯗꯕꯒꯤ ꯃꯑꯣꯡꯗꯣ ꯑꯗꯨꯝ ꯍꯥꯏꯈ꯭ꯔꯒꯦ ꯑꯗꯨꯝ ꯐꯔꯅꯤ
ꯍꯣꯏ ꯏ ꯌꯥ ꯌꯥꯖꯁꯣ
ꯎꯝ ꯊꯕꯀꯤ ꯀꯩꯅꯣꯒꯤ ꯎ ꯑꯦꯞꯁ ꯑꯅꯤ ꯍꯥꯏꯔꯛꯄꯅꯦ ꯊꯕꯛꯀꯤ ꯊꯕꯛꯀꯤ ꯊꯥꯖꯤꯟꯕꯒꯤ
ꯑ
ꯅꯣꯀꯔꯤ ꯑꯃ ꯑꯃꯒ ꯏꯟꯗꯤꯠ ꯖꯣꯕꯀ ꯍꯥꯏꯕ ꯑꯃꯒ
ꯎꯝ
ꯑꯁꯤꯒꯤꯁꯤꯗ ꯍꯥꯏꯗꯤ ꯑꯩꯈꯣꯏ ꯔꯤꯖꯨꯃꯦꯒꯩꯒ ꯊꯥꯖꯤꯜꯂꯒ ꯍꯥꯏꯗꯤ ꯃꯣꯏꯅ ꯏꯟꯇꯔꯚꯤꯌꯨ ꯀꯩꯀꯩ ꯍꯥꯏꯗꯤ ꯁꯨꯝ ꯀꯧꯔꯛꯄꯩ ꯈꯣꯠꯄꯩ ꯑꯗꯨꯃꯥꯏꯅ ꯄꯥꯎ ꯐꯥꯎꯔꯛꯀꯅꯦꯕ ꯑꯌꯥꯝꯕꯅꯗꯤ ꯊꯦꯡꯅꯔꯒ ꯆꯠꯂꯒ ꯑꯣꯏꯅ ꯍꯥꯏꯗꯤ ꯑꯗꯨꯨꯝ ꯑꯗꯨꯃꯏꯅ ꯏꯟꯇꯔꯚꯤꯌꯨ ꯄꯤꯕꯒꯤ ꯑꯣꯏꯅ ꯑꯣꯏꯕꯅꯦꯕ ꯑꯗꯨ ꯌꯥꯔꯗꯤ ꯆꯠꯇꯕꯤꯗꯏꯗꯤ ꯁꯤꯗꯒꯤ ꯄꯤꯕ ꯌꯥꯗꯣꯏꯔꯥꯅ ꯑꯗꯨꯃꯥꯏꯅ ꯍꯥꯏꯅꯔꯒꯥꯏ ꯌꯦ ꯌꯦꯡꯕꯅ ꯐꯗꯧ ꯃꯥꯜꯂꯦ ꯎꯝ
ꯎꯝ
ꯑꯗꯨꯗꯤ ꯃꯐꯝꯗꯣ ꯍꯥꯏꯗꯤ ꯑꯃꯈꯛꯇ ꯁꯨꯝ ꯈꯜꯂꯒ ꯁꯨꯝ ꯂꯩꯕ꯭ꯔꯥ ꯍꯥꯏꯗꯤ ꯑꯣꯏꯗꯧ ꯃꯥꯟꯗꯦ ꯑꯁꯤꯗꯤ
ꯍꯣꯏꯅ ꯄꯥꯊꯒꯤ ꯊꯕꯛ ꯧꯔꯛꯇꯕ ꯍꯥꯏꯕ ꯑꯃꯁꯨ ꯂꯩ
ꯍꯣꯏ ꯑꯁꯤ ꯀꯧꯔꯛꯇ꯭ꯔꯦꯅ ꯈꯜꯂꯣꯏꯅꯦ ꯑꯗꯨꯝ ꯇꯣꯛ ꯇꯥꯔꯤꯑꯕ
ꯎꯝ
ꯃꯐꯝ ꯑꯇꯣꯞꯄꯁꯨ ꯈꯔ ꯌꯦꯡꯁꯤꯟꯕ ꯑꯃ ꯐꯅꯤ ꯁꯣꯂꯣꯝ ꯁꯥꯎꯠ ꯂꯣꯝꯒꯤ ꯅꯠꯇꯕꯤꯗ ꯅꯣꯔꯠ ꯂꯣꯝꯒꯤ ꯁꯔꯨꯛꯀꯤ ꯁꯣꯝꯗꯁꯨ ꯈꯔ ꯌꯦꯡꯕ ꯌꯥꯏꯥ
ꯎꯝ
ꯑꯩꯈꯣꯏ ꯅꯣꯔꯠ ꯏꯁ ꯂꯣꯝꯗꯗꯤ ꯂꯩꯕꯒꯤꯗꯤ ꯋꯦꯗꯔꯒꯤꯗꯤ ꯁꯣꯝꯅꯗꯤ ꯅꯨꯡꯉꯥꯏꯕ
ꯎꯝ
ꯁꯥꯗꯣꯏꯗꯤ ꯈꯟꯕꯅꯤꯅ ꯇꯜꯂꯤ
ꯑꯩꯣꯏ ꯁꯕ ꯁꯥꯗ
ꯑꯩ ꯎꯟ ꯃꯔꯛꯀꯨꯝꯕꯗ ꯑꯣꯏꯅ ꯇꯧꯅꯤꯡꯉꯤ ꯁꯥꯕꯁꯤ ꯈꯥꯡꯒ ꯁꯛꯄꯨꯗꯤ ꯏꯪ ꯂꯣꯏ ꯈꯥꯡꯖꯒꯦ
ꯑꯣ
ꯍꯣꯏ ꯍꯣ ꯍꯣ
ꯅꯣꯏ ꯀꯥꯡꯕꯨꯗꯤ ꯁꯥꯀ ꯁꯥꯟꯅꯗ꯭ꯔꯕꯣ
ꯆꯥꯛ ꯆꯥꯅꯗꯨꯣ ꯐꯔꯛ ꯇꯥꯅ ꯂꯩ ꯑꯗ ꯑꯃꯁꯨ ꯂꯨꯍꯣꯡꯉꯒ ꯀꯩꯗꯧꯔꯒ ꯂꯩꯕꯅꯤꯅ ꯑꯗꯩ ꯏꯃꯥꯅꯕ ꯑꯃ ꯂꯨꯍꯣꯡꯈꯤꯕꯗꯣ ꯃꯥꯒꯤ ꯕꯥꯔꯗꯦꯒꯤ ꯑꯣꯏꯅ ꯍꯥꯏꯗꯤ ꯑꯗꯨꯃꯥꯏꯅ ꯍꯥꯏꯐꯦꯠ ꯄꯨꯟꯕꯒꯤ ꯍꯌꯦꯡ ꯍꯧꯔꯛꯀꯅꯦꯕ ꯀꯗꯥ
ꯑꯣ
ꯑꯗꯨ ꯅꯠꯇꯅ ꯍꯥꯏꯗꯤ ꯍꯧꯗꯣꯛꯗꯣ ꯇꯜꯂꯦ ꯌꯥꯏꯒ ꯌꯥꯗꯦꯒ ꯇꯧꯅꯕꯅꯦ
ꯑ
ꯆꯥꯕ ꯊꯛꯄ ꯄꯩꯁꯥꯁꯨ ꯂꯩꯁꯤꯜꯂꯛꯇ꯭ꯔꯦ ꯄꯩꯁꯥ ꯑꯝ ꯇꯤꯡꯍꯜꯂꯕ ꯃꯤꯅ
ꯀꯩꯀꯩ ꯇꯧꯅꯈ꯭ꯔꯕ ꯀꯩꯀꯩ ꯊꯤꯅꯔꯤꯅꯣ ꯃꯣꯏꯗꯤ ꯍꯧꯖꯤꯛ
ꯈꯪꯗꯦ ꯀꯔꯤ ꯀꯔꯤ ꯇꯧꯅꯩ ꯑꯩꯅꯣ ꯍꯥꯏꯗꯤ ꯊꯕꯛꯀꯤ ꯑꯣꯏꯅ ꯊꯤꯗꯣꯏꯁꯤꯦ ꯏꯇꯣꯝꯗ ꯑꯣꯏꯔꯥ ꯒ꯭ꯌꯥꯟ ꯇꯥꯗꯦꯗ ꯑꯇꯩ ꯃꯈ ꯀ ꯑꯩꯖꯦ ꯊꯕꯛꯀꯤ ꯑꯣꯏꯅ ꯑꯗꯨꯃꯥꯏꯅ ꯍꯥꯏꯗꯤ ꯆꯪꯕꯩ ꯈꯣꯠꯄꯩ ꯑꯗꯨꯃꯥꯏꯅ ꯊꯤꯅꯕꯩ ꯑꯃꯨꯛ ꯌꯥꯎꯗꯕ ꯑꯃ ꯇꯧꯋ
ꯑ
ꯑꯦꯛꯖꯥꯝ ꯊꯥꯕꯩꯒꯨꯝꯕ ꯑꯗꯨꯃꯥꯏꯅ
ꯑꯥ
ꯀꯩꯅꯣꯒꯤ ꯖꯄꯥꯅꯤꯁꯀꯤ ꯇꯝꯗꯨꯕꯩ ꯌꯥꯎꯈꯤꯕꯅꯦ ꯑꯃ
ꯎꯝ
ꯑꯗꯒꯤ ꯁ꯭ꯋꯥꯏꯗꯗꯤ ꯅꯦꯠ ꯊꯥꯕꯩ ꯈꯣꯠꯄꯒꯤ ꯅꯃꯥꯟꯅꯕꯤꯒ ꯈꯪꯅ ꯏꯃꯥꯟꯅꯕꯗꯣ ꯃꯥꯗꯤ ꯅꯦꯠ ꯊꯥꯕꯩ ꯑꯗꯨꯒꯤ ꯀꯩꯅꯣ ꯇꯧꯅꯦꯅ ꯍꯥꯏꯒꯅꯤ ꯖꯨꯂꯥꯏ ꯍꯟꯗꯛ ꯖꯨꯂꯥꯏꯗ ꯑꯣꯏꯔ ꯃꯥꯜꯜꯂꯤ ꯅꯦꯠ ꯀꯩꯅꯣ ꯇꯧꯕꯩ ꯊꯥꯕꯩ
ꯊꯥꯈ꯭ꯔꯦ ꯅꯍꯥꯟ ꯇꯥꯡ ꯀꯨꯟꯊ꯭ꯔꯥ ꯅꯪ ꯊꯥ ꯌꯥꯎꯗ꯭ꯔꯣ
ꯇꯥꯡ ꯀꯨꯟꯊ꯭ꯔꯥꯗ
ꯑꯝ
ꯌꯥꯎꯛꯇꯦꯗ
ꯑꯗꯨ ꯀꯣꯏꯁꯟꯗ ꯎꯔꯨꯗꯦ ꯑꯩꯈꯣꯏꯗꯤ ꯂꯣꯏ ꯃꯊꯥꯕꯨ ꯁꯥꯏ
ꯀꯩ ꯅꯪ ꯊꯥꯕ꯭ꯔꯥ
ꯊꯥꯔꯨꯏꯌꯦ ꯍꯈꯣꯏ ꯑꯩꯈꯣꯏ ꯂꯩꯃꯤꯟꯅꯕ ꯃꯈꯩ ꯂꯣꯏ ꯊꯥꯏ ꯑꯗꯨꯒ ꯑꯁ ꯑꯩꯈꯣꯏ ꯏꯃꯥꯟꯅꯕ ꯆꯥꯕꯤ ꯃꯈꯥꯒꯤꯗ ꯂꯩꯕ ꯃꯆ ꯁꯥꯡꯕꯅꯣꯏꯒꯁꯨ ꯑꯗꯨꯝ ꯄꯨꯟꯕꯗꯣ ꯄꯦꯄꯔ ꯁꯦꯔꯥꯟ ꯇꯨꯔꯥꯟ ꯊꯥꯖꯤꯟ ꯂꯩꯔꯝꯗꯅꯀꯣ
ꯀꯔꯤ ꯁꯔꯥꯟ ꯇꯨꯔꯥꯟ
ꯑꯩꯈꯣꯏ ꯑꯩꯈꯣꯏ ꯁꯕꯖꯦꯛꯀꯤꯗꯨꯗꯤ ꯇꯥꯡ ꯀꯨꯟꯊ꯭ꯔꯥꯗ ꯇꯥꯕꯅꯦꯕ
ꯑꯥ
ꯃꯥꯅ ꯇꯥꯡ ꯀꯨꯟ ꯃꯥꯄꯟꯗ ꯊꯥꯗꯧꯕ ꯑꯃꯗ ꯊꯥꯖꯤꯜꯂꯨꯗꯅ ꯑꯗꯨ ꯊꯥꯖꯠꯈꯤꯕ
ꯐꯖꯔꯦ ꯀꯔꯤ ꯁꯕꯖꯦꯛꯇꯣ ꯊꯥꯖꯜꯂꯤꯣ ꯑ
ꯃꯦꯅꯤꯌꯥꯁ ꯃꯦꯟꯕꯨꯗꯤ ꯑꯣꯏꯈꯤꯕꯕ ꯑꯗꯨꯁꯨ ꯑꯩꯈꯣꯏ ꯄꯦꯄꯔ ꯗꯥꯏꯔꯛꯇ ꯑꯣꯏꯒꯗ
ꯑ ꯌꯥ ꯌꯥ ꯇꯥꯗꯅꯥ ꯇꯪ ꯃꯤ ꯆꯠ ꯆꯠꯇꯔ ꯁꯣꯏꯒꯣꯞ ꯆꯥꯗꯅ ꯁꯣꯏꯁꯤꯟꯕꯩ
ꯣꯏꯋ
ꯐꯥꯎ ꯍꯥꯎ ꯐꯥꯎꯁꯤꯜꯂꯨꯕꯅꯦ ꯃꯥ ꯊꯧ
ꯉ ꯎꯗ ꯐꯣꯅꯦ
ꯂꯩꯈꯠꯇꯧ ꯃꯥꯜꯂꯦꯕ ꯃꯈꯥꯗ ꯇꯧꯗꯔꯗꯤ ꯎꯝ
ꯑꯁ ꯑꯩ ꯅꯍꯥꯟꯒꯤ ꯀꯣꯏꯁꯟꯗꯨ ꯎꯔꯨꯕꯗꯒꯤ ꯂꯣꯏꯔꯦ
ꯀꯌꯥꯝ ꯂꯨꯒꯦꯖꯦ
ꯍꯣꯏ ꯈꯪꯗꯦ ꯑꯪꯀꯔ ꯔꯝ ꯌ ꯑꯣꯏ
ꯑꯪꯀꯕꯨꯗꯤ ꯌꯥꯎꯕꯅꯦ ꯑꯪꯀꯗꯤ ꯑꯗꯨꯝ ꯌꯥꯎꯔꯛꯑꯅꯤ ꯍꯥꯏꯗꯤ ꯔꯤꯖꯅꯦꯜ ꯔꯤꯖꯅꯦꯜꯒꯤ ꯁꯔꯨꯛ ꯑꯗꯨꯝ ꯌꯥꯎꯔꯛꯑꯅꯦꯕ
ꯎꯝ ꯑꯗꯨꯗꯩꯗꯤ ꯑꯗꯨ ꯅꯠꯇꯕ ꯑꯩꯈꯣꯏꯒꯤ ꯄꯦꯄꯔꯗꯣ ꯑꯗꯨꯗꯗꯤ ꯑꯩꯈꯣꯏ ꯏꯁꯇꯦꯇꯁꯀꯤ ꯁꯔꯨꯛ ꯈꯤꯇꯪꯨꯛ ꯇꯝꯗ꯭ꯔꯣ
ꯎꯝ
ꯑꯗꯨ ꯑꯗꯨꯕꯤ
ꯑꯣꯀ ꯀꯩꯅꯒꯤ ꯖꯨꯅꯤꯡꯒꯤ ꯌꯧꯔꯛꯑꯅꯤ ꯑꯗꯩ ꯏꯪꯂꯤꯁ ꯏꯪꯂꯤꯁ ꯌꯥꯎꯔꯝꯃꯅꯤ
ꯎꯝ
ꯑꯗꯩ ꯑꯩꯈꯣꯏ ꯄꯦꯄꯔ ꯀꯩꯅꯣꯒꯤꯗꯨꯃꯣꯏ ꯌꯥꯎꯔꯅꯤ ꯑꯗꯨꯒ ꯀꯔꯦꯟ ꯑꯦꯐꯤꯌꯔꯁꯀꯨꯝꯕ ꯈꯔ ꯌꯥꯎꯔꯅꯤ
ꯑꯥ
ꯑ ꯑꯗꯨꯗꯗꯗꯤ ꯀꯩꯅꯣꯒꯨꯝꯕꯗꯨꯗꯤ ꯔꯤꯖꯅꯤꯡꯒꯨꯝꯕꯗꯨꯗꯤ ꯄ꯭ꯔꯦꯛꯇꯤꯁ ꯇꯧꯗ꯭ꯔꯒꯗꯤ ꯋꯥꯅꯤ ꯑꯗꯨꯗꯤ ꯑꯗꯨꯅꯅꯦ ꯂꯨꯏ ꯈꯣꯠꯂꯦꯅ ꯍꯥꯏ ꯑꯇꯩꯗ ꯅꯠꯇꯦ
ꯑꯩꯈꯣꯏ ꯄꯦꯄꯔꯁꯦ ꯌꯥꯝ ꯂꯨꯏꯌꯦ ꯑꯩꯈꯣꯏ ꯄꯦꯄꯔꯒꯤ ꯑꯩꯈꯣꯏꯅ ꯇꯝꯃꯤꯗꯣ ꯀꯦꯔꯥꯒ ꯇꯨꯔꯥꯏꯒ ꯉꯥꯗꯅꯤ ꯍꯪꯉꯛꯏꯁꯦ ꯑꯩꯈꯣꯏꯒꯤ ꯑꯣꯖꯥ ꯅꯨꯄꯤꯗꯣ ꯑꯋꯥꯡꯕꯤꯗꯣ ꯑꯇꯣꯞꯄ ꯂꯝꯒꯤꯗꯣ
ꯎꯝ
ꯊꯥ ꯂꯥꯛꯏ ꯑꯩꯈꯣꯏ ꯏꯃꯥꯟꯅꯕꯤ ꯑꯄꯤꯛꯄꯤꯗꯨꯒ ꯇꯥꯃꯤꯟꯅꯩꯌꯦ
ꯑꯥ
ꯉꯥꯎꯔ ꯂꯩꯍꯧꯔꯤꯌꯦ
ꯑꯥ
ꯄꯕꯨꯨꯡꯔ ꯀ ꯂꯩ ꯎ
ꯀꯩꯅꯣꯒꯤ ꯃꯃꯥꯡ ꯑꯃ ꯑꯩꯗꯣ ꯍꯥꯏꯐꯦꯠ ꯌꯦꯡꯉꯦꯕ ꯀꯣꯏꯁꯟꯗꯨ ꯊꯥꯔꯛꯑꯒ ꯏꯃꯥꯅꯕ ꯃꯥꯏ ꯊꯥꯈꯤꯕꯒꯤ ꯑꯗꯨꯒꯤ ꯊꯥꯔ ꯌꯦꯡꯀꯥꯟꯗꯨꯗ ꯀ꯭ꯆꯟꯗꯨ ꯄꯨꯔ ꯀꯟꯇ꯭ꯔꯥꯁꯅꯦꯕ ꯑꯩꯈꯣꯏ ꯄꯦꯄꯔꯅꯦꯅ ꯍꯥꯏꯇꯥꯔꯁꯨ ꯍꯪꯉꯤꯗꯣ ꯍꯥꯏꯗꯤ
ꯑꯃ ꯇꯥꯖꯥꯗ ꯎꯖꯥ
ꯑꯩꯗꯣ ꯗꯥꯎꯅꯡ ꯌꯦꯡꯉꯁꯤꯔꯥꯅ ꯑꯗꯨꯃꯥꯏꯅ ꯍꯥꯏꯗꯤ ꯈꯜꯂꯤꯅꯦꯕ ꯑꯩꯗꯤ ꯄꯨꯔꯥ ꯀꯟꯇ꯭ꯔꯥꯁꯅꯦ ꯍꯪꯉꯤꯝꯈꯩꯗꯣ
ꯑꯩ ꯊꯪꯅꯕꯗꯅꯦ ꯁꯤꯀꯤꯝꯗ ꯇꯝꯕꯅꯤꯅ ꯅꯨꯄꯤ ꯑꯃ ꯌꯥꯎꯋꯦꯕ ꯑꯩꯈꯣꯏ ꯄꯦꯄꯔꯗꯨꯒꯤ
ꯎꯝ
ꯃꯥ ꯍꯟꯗꯛꯀ ꯃꯔꯤꯔꯛ ꯁꯨꯔꯦ ꯇꯧꯔ ꯍꯥꯏꯔꯦ ꯑꯗꯣ ꯃꯥꯁꯨ ꯑꯁ ꯣꯔꯥ ꯁꯦꯔ ꯇꯨꯔꯥꯟꯗꯤ ꯍꯪꯕꯅꯤꯀꯣ ꯍꯥꯏꯗꯤ ꯅꯣꯏꯒꯤꯗꯤ ꯈꯪꯗꯦ ꯑꯩꯈꯣꯏ ꯁꯤ ꯄꯦꯄꯔ ꯃꯈꯩꯁꯤ ꯆꯥꯟꯅꯔꯦ ꯍꯥꯏꯔꯁꯨ ꯍꯪꯉꯛꯄꯗꯗꯤ ꯄꯨ ꯇꯣꯉꯥꯟꯕ ꯑꯃ ꯇꯧꯔ